ꯇꯔꯣ
ꯇꯥꯏꯌꯦ
ꯍ ꯍꯧꯖꯤꯤ ꯌꯥꯈ꯭ꯔꯦ ꯇꯥꯔꯦ ꯎꯝ
ꯐꯖꯅ ꯇꯥꯔꯦ
ꯎꯝ ꯀꯩꯗꯧꯔꯤꯕꯖꯤꯛ ꯁ ꯃꯍꯣꯏ ꯅꯣꯏ
ꯍꯥꯏꯗ꯭ꯔꯗꯤ ꯌꯥꯗꯕ ꯑꯗꯨꯒꯤ
ꯑꯦꯗꯤ ꯒ꯭ꯔꯥ ꯑꯃ ꯂꯩꯔꯤꯗ ꯅꯨꯡꯁꯤꯠ ꯂꯧꯗꯨꯅ ꯎꯅꯨꯡ ꯁꯦꯠ ꯌꯦꯡꯉꯒ ꯅꯨꯡꯉꯥꯏꯅ ꯅꯨꯡꯁꯤꯠ ꯐꯥꯕ ꯂꯧꯔꯤꯅꯦ ꯌꯥꯝ ꯅꯨꯡꯉꯥꯏꯔꯤ
ꯑꯩꯗꯤ ꯅꯨꯡꯉꯥꯏꯇꯦ
ꯀꯔꯤ ꯅꯨꯡꯉꯥꯏꯇꯕ꯭ꯔꯣꯅꯦ ꯁꯥꯕ꯭ꯔꯣ ꯅꯨꯡꯉꯥꯏꯇ꯭ꯔꯦ ꯍꯥꯏꯁ ꯁꯥꯕꯒꯤꯔꯣ
ꯁꯥꯕꯗꯤ ꯅꯠꯇꯦ ꯅꯣꯡꯁꯨ ꯆꯨꯗꯦ ꯅꯣꯡ ꯁꯥꯁꯨ ꯊꯣꯛꯇꯦ
ꯑꯁ ꯑꯗꯨ ꯑꯣꯏꯗꯔꯅꯦ ꯆꯞ ꯆꯥꯕꯁꯤꯗꯤ ꯅꯨꯡꯁꯥ ꯊꯣꯛꯇꯕꯤ ꯅꯣꯡ ꯆꯨꯗꯕꯤ
ꯉꯁꯥꯏꯗꯤ ꯈꯔ ꯆꯨꯕꯅꯦ ꯑꯗꯣ ꯍꯧꯖꯤꯛꯇꯤ ꯆꯨꯗ꯭ꯔꯦ
ꯑ
ꯅꯨꯃꯤꯠ ꯃꯔꯤ ꯃꯉꯥ ꯁꯨꯔꯦ ꯅꯣꯡ ꯆ ꯆꯨꯔꯤꯁꯦ ꯅꯣꯡ ꯇꯥꯔꯤꯁꯦ ꯑꯗꯨꯒꯤ ꯐꯤꯔꯣꯜꯁꯨ ꯁꯨꯕ ꯌꯥꯗ꯭ꯔꯦ ꯈꯪꯗꯦ ꯐꯤꯔꯣꯑꯣꯅꯤꯗ ꯃꯥ ꯂꯩ ꯁꯨꯅꯤꯉꯥꯏ
ꯋꯥꯁꯤꯡ ꯃꯦꯁꯤꯤꯟꯗ ꯁꯨꯕ ꯌꯥꯗ꯭ꯔꯣ
ꯁꯨꯕꯤ ꯌꯥꯌꯦ ꯑꯗꯨꯕꯨ ꯐꯧꯅꯤꯉꯥꯏ ꯃꯐꯝꯗꯣ ꯕꯦꯔꯥ ꯀꯥꯕ
ꯌꯥꯔꯗ ꯍꯦꯛꯇ ꯊꯝꯖꯤꯜꯂꯒ ꯍꯦꯛꯇ ꯑꯣꯏꯔꯣ ꯁꯤꯂꯣꯏꯔꯤꯕꯅꯣ
ꯑꯗꯨ ꯑꯣꯏꯔꯁꯨ ꯐꯖꯅ ꯀꯪꯗꯦꯗꯅ ꯑꯗꯨꯗꯤ
ꯄꯔꯐ꯭ꯌꯨꯝ ꯊꯥꯖꯤꯜꯂꯒ ꯍꯦꯛꯇ ꯋꯦ ꯇꯧꯁꯤꯜꯂꯣ
ꯎꯝ
ꯑ
ꯑꯣ ꯇꯧꯔꯦꯁꯤꯔꯥꯈꯪꯗ
ꯑꯩꯗꯤ ꯅꯣꯡ ꯇꯥꯔꯗꯤ ꯑꯗꯨꯝ ꯇꯧꯕꯅꯦꯀꯣ ꯁꯤ ꯃꯤꯗ ꯍꯦꯛꯧꯔ ꯇ ꯂꯧꯔꯒ ꯗ꯭ꯔꯥꯏꯌꯔꯗꯣ ꯇꯧꯔꯣꯏꯗꯅ ꯑꯗꯨꯒ ꯄꯔꯐ꯭ꯌꯨꯝ ꯈꯔ ꯊꯝꯃꯒ ꯍꯦꯛ ꯋꯦꯔ ꯇꯧꯕ
ꯎꯝ
ꯆꯥꯛꯥꯡ ꯁꯥꯡꯅ ꯍꯣꯠꯅꯕꯤꯔꯔꯕꯣꯅꯦ ꯅꯪꯕꯣ
ꯆꯥꯔꯦ ꯅꯪꯗꯤ
ꯆꯔꯦ ꯂꯥꯛꯑꯝꯕ ꯂꯥꯛꯑꯝꯕꯗꯧꯔ ꯃꯨꯒ
ꯇꯦꯟꯖꯟ ꯆꯒꯦ
ꯑꯁ ꯉꯁꯤꯗꯤ ꯆꯝꯊꯣꯡ ꯆꯥꯏꯗ
ꯉꯔꯥꯡꯒꯤ ꯁꯥ ꯆꯥꯔꯨꯕꯗ ꯄꯨꯛꯈꯔ ꯅꯨꯡꯉꯥꯏꯇꯕ ꯆꯝꯊꯣꯡꯗ ꯊꯣꯛꯀꯅꯦ
ꯎꯝ
ꯅꯪꯗꯤ ꯀꯔꯤ ꯃꯊꯦꯜ ꯆꯥꯔꯦ
ꯑꯩꯈꯣꯏꯗꯤ ꯉꯥ ꯆꯥꯏ ꯌꯦꯟ ꯆꯥꯏꯌꯦꯕ ꯉꯥ ꯅꯠꯇꯦ ꯌꯦꯟꯅꯤ
ꯍꯦꯛꯇ ꯃꯥꯟꯅꯔꯝꯒꯦ ꯇꯧꯔꯒ ꯍꯦꯛꯇ ꯂꯥꯡꯈꯤꯕ ꯑꯃꯒ
ꯃꯥꯟꯗ꯭ꯔꯗꯤ ꯌꯥꯗꯕꯤꯅꯦ
ꯉꯥ ꯍꯥꯏꯕꯗ ꯉꯔꯥꯡ ꯉꯥ ꯆꯥꯕꯒ ꯍ ꯃꯅꯥ ꯃꯅꯥ ꯑꯌꯦꯛ ꯈꯥꯏꯒꯦꯁꯤ ꯇꯧꯔꯒ ꯌꯦ ꯃꯣ ꯑꯣꯟ ꯍꯣ꯭ꯔꯦ
ꯑꯩꯈꯣꯏ ꯃꯃꯥꯡꯗ ꯄꯨꯈ꯭ꯔꯤ ꯂꯩꯕꯅꯦ ꯌꯦꯡꯕꯗ ꯉꯥꯗꯦ ꯆꯥꯅꯤꯡꯗ꯭ꯔꯦ
ꯑꯥ ꯌꯦꯟꯕꯨꯗꯤ ꯃꯅꯥꯏ ꯑꯃꯨꯛ ꯈ ꯈꯔ ꯌꯦꯟ ꯑꯩꯅ ꯑꯀꯪꯕ ꯑꯣꯏꯌꯦꯕ ꯀꯪꯍꯟꯕꯗꯣ ꯆꯥꯝꯊꯣꯡꯑꯒ ꯍꯟꯅ ꯑꯅꯥꯀꯪꯕꯗꯨꯒ ꯎ
ꯂꯩꯒꯗ꯭ꯔꯣ ꯉꯁꯤꯗꯤ ꯅꯪ ꯀꯥꯏ ꯆꯠꯇꯣꯏꯅꯣ
ꯑꯩ ꯑꯗꯨꯝ ꯂꯩꯅꯤꯗ
ꯊꯕꯛ ꯂꯩꯇ꯭ꯔꯦ
ꯖꯖꯤ ꯇꯕꯂꯥꯏꯇꯦ
ꯏꯁ ꯅꯨꯡꯉꯥꯏꯅꯦ ꯊꯕꯛ ꯂꯩꯇ꯭ꯔꯤꯁꯦ ꯅꯣꯡꯅꯤ ꯆꯨꯗ꯭ꯔꯣ ꯅꯣꯏꯗꯗꯤ
ꯑꯔꯝ ꯃꯝꯗꯗꯤ ꯈꯔꯥ ꯆꯨꯔꯤ ꯆꯨꯔꯤ ꯇꯧꯕꯗꯣ
ꯎ
ꯆꯨꯂꯤ ꯆꯤꯂꯤ ꯇꯧꯔꯒ ꯏꯅ ꯀꯟꯅ ꯀꯟꯗꯕꯤꯗ ꯇꯨꯝꯕ ꯅꯨꯡꯉꯥꯏꯕꯒꯤ ꯃꯈꯣꯟꯗꯣ ꯀꯟꯗꯤꯗꯝ
ꯁꯤ ꯑꯗꯨꯗꯤ ꯇꯥꯗꯦ ꯍꯧꯖꯤꯛꯇꯤ ꯉꯔꯥꯡ ꯅꯨꯡꯗꯥꯡꯁꯨ ꯆꯨꯗꯦ ꯉ ꯑꯌꯨꯛ ꯉꯁꯥꯏ ꯄꯨꯡ ꯃꯥꯄꯜ ꯑꯗꯨꯋꯥꯏꯗ ꯆꯨꯕ ꯑꯃꯨꯛ
ꯑꯣ
ꯑꯩꯁꯦ ꯌꯥꯝ ꯂꯤꯡꯕ ꯁꯥꯔꯒ ꯐꯤ ꯁꯨꯈꯗꯤ ꯇꯧꯕꯅꯦꯕ ꯅꯣꯡꯅ ꯗꯤꯁꯇꯔꯕ ꯇꯧꯛꯔꯕꯗꯨꯗ ꯑꯩꯅ ꯇꯣꯛꯈ꯭ꯔꯕꯃꯨꯛ
ꯋꯥꯈꯜ ꯁꯦꯝꯒꯠꯈ꯭ꯔꯕꯅꯦꯕ
ꯃꯤꯅ ꯌꯥꯝ ꯍꯔꯥꯎꯅ ꯅꯨꯡꯉꯥꯏꯅ ꯇꯧꯒꯦ ꯇꯧꯕꯗꯨ ꯃꯣꯏ ꯑꯣꯏꯅ ꯀꯥꯏꯍꯜꯂꯕ ꯑꯩꯅ ꯄꯥꯝꯕꯁꯦ
ꯑꯗꯨꯒꯤꯅꯦꯕ ꯅꯪ ꯁꯥꯎꯔꯤ ꯅꯨꯡꯉꯥꯏꯇꯦ ꯍꯥꯏꯔꯤꯁꯦ
ꯅꯨꯡꯉꯥꯏꯇ꯭ꯔꯦ ꯊꯃꯣꯏ ꯀꯥꯏꯑꯦ
ꯆꯄꯦꯠ ꯆꯄꯦꯠ ꯀꯥꯏꯔꯔꯕꯣ
ꯀꯥꯏ ꯔꯦ
ꯄꯨꯔ ꯑ ꯄꯤꯁ ꯄꯤꯁꯇ ꯀꯥ ꯀꯥꯏꯈ꯭ꯔꯦꯕ ꯑꯗꯨꯗꯤ
ꯀꯥꯏꯈ꯭ꯔꯦ ꯌꯦꯟꯁꯤꯟꯕ ꯉꯝꯗ꯭ꯔꯦ
ꯃꯤꯦꯟꯁꯤꯤꯟꯕ ꯉꯝꯗꯕ ꯑ ꯒꯅ ꯅꯞꯁꯤꯜꯂꯣ ꯀꯩꯅꯣꯝ ꯒꯅ ꯅꯥꯞꯁꯤꯜꯂꯣꯗꯣ ꯃꯦꯟ ꯆꯠꯄ ꯉꯝꯗꯕꯗꯣ
ꯅꯞ ꯅꯞꯄꯅꯦ ꯑꯗꯣ ꯑꯃꯨꯛ ꯊꯣꯛꯈ꯭ꯔꯦ
ꯅꯪꯒꯝꯗ ꯐꯥꯗꯕ ꯃꯥꯦꯗ
ꯏꯁꯁ ꯃꯤꯅ ꯈ꯭ꯋꯥꯏꯗꯒꯤ ꯇꯥꯡꯕꯅꯤ ꯈ꯭ꯋꯥꯏꯗꯒꯤ ꯐꯕꯅꯦꯅ ꯄꯤꯕꯅꯦ
ꯑꯥꯗꯒꯤ ꯆꯦꯜꯂꯛꯄ ꯉꯒꯝꯅꯦꯕ
ꯑꯥꯗ ꯆꯦꯜꯂꯛꯄꯁꯨ ꯅꯞꯄꯦ ꯑꯗꯨꯒ ꯁ꯭ꯋꯥꯏ ꯂꯩꯕꯁꯨ ꯅꯞꯄꯦ ꯌꯥꯗꯦ
ꯎꯝ ꯁꯤꯡꯖꯨ ꯆ ꯁꯤꯜꯂꯣ ꯁꯤꯡꯖꯨꯗ ꯁꯤꯜꯂ ꯈꯔ ꯐꯥꯕ꯭ꯔꯒꯦ
ꯀꯅꯥ ꯀꯅꯥ ꯂꯩꯒꯦ ꯅꯪꯗꯤ
ꯑꯩ ꯏꯊꯟꯗ ꯂꯩꯌꯦꯗ ꯒ꯭ꯔꯥꯎꯟꯗ
ꯍꯁ ꯅꯪꯗꯤ ꯀꯥꯏꯗ ꯂꯩꯒꯦ ꯆꯤꯡꯗ ꯂꯩꯕ꯭ꯔꯥ ꯇꯝꯄꯥꯛꯇ ꯂꯩꯕ꯭ꯔꯥ
ꯂꯝꯝꯄꯥꯛꯥꯛ ꯂꯩꯕꯅꯦ
ꯑꯣ
ꯇꯝꯄꯥꯛꯀꯤ ꯒ꯭ꯔꯥꯎꯟꯗ
ꯌꯨꯝꯗꯗꯤ ꯀꯅꯥ ꯀꯅꯥ ꯂꯩꯕ ꯑꯗꯨꯗꯤ
ꯌꯨꯝꯗꯗꯤ ꯑꯞ ꯗꯥꯎꯟ ꯌꯥꯝꯕ ꯑꯩꯈꯣꯏ ꯏꯆꯤꯜ ꯏꯅꯥꯎꯁ ꯃꯔꯤ ꯑꯣꯏꯕꯗ ꯏꯆꯦ ꯑꯍꯟꯗꯤ ꯌꯨꯝ ꯄꯥꯡꯈ꯭ꯔꯦ
ꯎꯝ
ꯑꯉꯥꯡ ꯄꯥꯎ ꯑꯍꯨꯝ ꯁꯨꯔꯦ
ꯑꯁ ꯅꯪꯗꯤ ꯀꯩꯗꯧꯔꯤꯕ ꯍꯧꯖꯤꯛꯐꯥꯎ
ꯀꯩꯗꯤꯦ ꯇꯣꯡꯝꯕꯅꯦ ꯀꯩꯅꯣ
ꯑꯇꯣꯝꯕꯗꯤ ꯌꯨꯝ ꯄꯥꯟꯕ ꯌꯥꯗ꯭ꯔꯦ ꯍꯥꯏꯁꯦ ꯅꯨꯄꯤ ꯊꯤꯕ ꯌꯥꯗ꯭ꯔꯦ
ꯏꯌꯥꯝꯕ ꯐꯥꯎ ꯊꯤꯗ꯭ꯔꯤꯌꯦ ꯏꯌꯥꯝꯕ ꯑꯍꯥꯟꯕꯗꯤ ꯑꯦꯝ ꯏ ꯌ ꯑꯣꯗ ꯊꯕꯛ ꯇꯧꯕ ꯆꯠꯈ꯭ꯔꯦ ꯉꯁꯤ ꯑꯨꯛ ꯃꯀꯥ ꯌꯥꯏ ꯃꯥꯗꯅ ꯃꯥꯗ ꯊꯕꯛ ꯆꯠꯈꯤ ꯄꯣꯂꯤꯁ ꯑꯣꯏꯕꯅꯤꯅ
ꯑꯗꯨꯗꯤ ꯅꯨꯄꯤ ꯑꯃꯈꯛ ꯅꯣꯏꯁꯦ
ꯍꯣꯏ ꯅꯨꯄꯤ ꯑꯃ ꯅꯨꯄꯥ ꯑꯍꯨꯝ
ꯑꯩꯈꯣꯏꯗꯤ ꯅꯨꯄꯤ ꯑꯅꯤ ꯅꯨꯄꯥ ꯑꯅꯤꯅꯦ
ꯑꯣ ꯑꯍꯟ ꯅꯨꯄꯤꯅ ꯑꯍꯟ ꯑꯣꯏꯕ꯭ꯔꯣ ꯅꯨꯄꯥ
ꯍꯣꯏ ꯑꯩꯅꯅꯦ ꯑꯩ ꯑꯩ ꯑꯩ ꯑꯩ
ꯑ ꯑꯗꯨꯗꯤ ꯌꯥꯝ ꯅꯧꯔꯝꯈꯤꯅꯤ ꯅꯅꯥꯎꯁꯤꯡꯗꯤ ꯑꯗꯨꯗꯤ
ꯍꯣꯏ ꯑꯇꯣꯝꯕꯗꯣ ꯆꯍꯤ ꯇꯔꯥꯃꯔꯤ ꯇꯔꯥꯃꯉꯥꯒꯨꯝꯕ
ꯑꯣ ꯅꯪꯅ ꯈ꯭ꯋꯥꯏ ꯑꯍꯟꯅꯦꯕꯥ
ꯍꯣꯏ
ꯅꯡꯗ ꯀꯦꯔꯤ ꯀꯦꯔꯤ ꯇꯧꯔꯤꯕ꯭ꯔꯣ ꯍꯧꯖꯤꯛ ꯀꯥꯟꯗꯤ
ꯑꯩ ꯀꯩꯝ ꯇꯥ ꯇꯧꯗꯦꯗꯥ
ꯇꯝꯊꯕ ꯑꯗꯨꯒꯨꯝꯕ ꯇꯧꯗ꯭ꯔꯕꯣ
ꯇꯝꯕꯗꯤ ꯂꯣꯏꯔꯦ ꯑꯗꯣ ꯍꯧꯖꯤꯛꯀꯥꯟꯗꯤ ꯐꯤ ꯇꯨꯕꯒꯤꯗꯣ
ꯎꯝ
ꯑꯗꯨ ꯇꯝꯃꯤꯌꯦ
ꯅꯡꯁꯤ ꯇꯝꯕ ꯂꯣꯏꯔꯦ ꯑꯩꯗꯤ ꯄꯤ ꯍꯩꯁ ꯗꯤꯒꯤ ꯗꯣꯛꯇꯔꯦꯠꯀ ꯂꯣꯏꯕꯖꯥꯔꯣ
ꯑꯩꯅ ꯇꯝꯕ ꯌꯥꯕꯗꯤ ꯇꯝꯈ꯭ꯔꯦ
ꯑꯥ
ꯒ꯭ꯔꯦꯖꯨꯋꯦꯠꯇꯤ ꯇꯧꯕꯤꯈ꯭ꯔꯦ ꯑꯗꯨꯗꯤꯗꯤ ꯉꯝꯗ꯭ꯔꯦ ꯑꯩ
ꯑꯁ ꯇꯜꯂꯛꯂꯦ ꯍꯥꯏꯕꯗꯣ
ꯀꯅꯥꯅꯤꯉ ꯃꯥꯟꯗ꯭ꯔꯦ
ꯀꯔꯤ ꯀꯔꯤ ꯀꯣꯂꯦꯖ ꯇꯝꯕ꯭ꯔꯣ ꯅꯡꯗꯤ
ꯑꯥꯗ ꯑꯥ ꯑꯗ
ꯑꯥꯗ ꯃꯤ ꯂꯥꯞꯄ ꯃꯐꯝ ꯗꯥ
ꯍꯣꯏ ꯃꯤ ꯇꯥꯕ ꯈꯪꯗꯕ ꯃꯐꯝꯗ ꯇꯝꯃꯦ
ꯀꯤꯂꯣꯃꯤꯇꯔ ꯂꯤꯁꯤꯡ ꯂꯤꯁꯤꯡ ꯑꯥꯗ
ꯀꯤꯂꯣꯃꯤꯇꯔ ꯂꯤꯁꯤꯡ ꯂꯤꯁꯤꯡ ꯑꯥ ꯆꯤꯡꯗ
ꯎꯝ ꯑꯩꯁꯨ ꯃꯥꯁꯇꯔ ꯇꯧꯔꯤꯗ ꯁꯤ ꯑꯦꯝ ꯌꯨꯗ
ꯑꯣ ꯅꯛꯏꯅ ꯑꯗꯨꯗꯤ
ꯎꯝ ꯀꯣꯂꯦꯖ ꯂꯣꯏꯔꯒ ꯀꯣꯂꯦꯖ ꯀꯥꯕꯅꯥ ꯕꯦꯡꯒ꯭ꯂꯣꯔꯗ ꯀꯥꯕ ꯑꯗꯨꯒ ꯑꯃꯨꯛꯀ ꯊꯣꯛꯂꯛꯄ ꯑꯩ
ꯕꯤꯠꯀ ꯂꯩꯗ꯭ꯔꯦ ꯁ꯭ꯀꯨꯜ ꯀꯥꯕꯒꯤ ꯃꯔꯝ ꯃꯇꯥꯡꯁꯦ ꯍꯧꯖꯤꯛ ꯑꯃꯨꯛ ꯂꯥꯏꯔꯤꯛ ꯄꯥꯎ ꯍꯥꯏꯗꯩꯗꯤ ꯁꯨꯛꯆꯪ ꯆꯪꯉꯨꯔꯣꯏ
ꯀꯣꯛꯇꯥ ꯍꯩꯗꯕ ꯌꯥꯗꯔ꯭ꯕꯣ
ꯌꯥꯗ꯭ꯔꯦ ꯆꯪꯗꯔ꯭ꯦ ꯕꯤꯠ ꯂꯩꯇꯔꯦꯕꯥ
ꯁꯤꯃꯦꯟꯅ ꯊꯤꯡꯂꯅꯕ ꯖꯤꯡꯒꯗ ꯊꯤꯡꯕꯤꯔꯕ ꯀꯣꯛꯇꯣ ꯆꯪꯅꯕ ꯍꯥꯏꯅ
ꯆꯪꯉꯣ ꯌꯥꯗ꯭ꯔꯦ ꯑꯉꯥꯡꯁꯤꯡ ꯂꯥꯏꯔꯤꯛ ꯇꯥꯛꯄꯗꯨꯐꯥꯎ ꯇꯜꯂꯦ
ꯑꯁ ꯂꯥꯏꯔꯤꯛ ꯀꯥ ꯇꯥꯛ ꯑꯗꯤ ꯃꯤꯁ ꯃꯤꯁ ꯇꯥꯔꯦꯅꯦ ꯑꯗꯨꯗꯤ ꯑꯉꯥꯡ ꯁꯤꯡꯒꯤ
ꯑꯉꯥꯡꯁꯤꯡ ꯂꯥꯏꯔꯤꯛꯇꯤ ꯑꯗꯨꯝ ꯇꯝꯕꯅꯦ ꯑꯗꯨ ꯁꯤꯒꯨꯝ ꯁꯤꯁꯨ ꯈꯨꯟꯗ ꯑꯉꯥꯡꯁꯤꯡ ꯂꯥꯏꯔꯤꯛ ꯇꯥꯛꯄꯤꯌꯣꯗꯤ ꯍꯥꯏꯕꯅꯤ ꯑꯩꯅ ꯕꯤꯠ ꯂꯩꯇ꯭ꯔꯕ
ꯄꯩꯁꯥ ꯌꯥꯝ ꯄꯥꯏ ꯃꯥꯜꯂꯦ ꯂꯥꯏꯔꯤꯛꯀ ꯇꯝꯅꯤꯡ ꯇꯥꯛꯅꯤꯡꯗꯦ ꯀꯥꯏꯅ ꯍꯥꯏꯔꯗꯤ ꯊꯕꯛ ꯌꯥꯝ ꯆꯠ
ꯄꯩꯁꯥ ꯄꯥꯏꯕꯤ ꯅꯠꯇꯦ ꯇꯟꯕ ꯑꯉꯥꯡꯁꯤꯡ ꯑꯦ ꯐꯥꯎ ꯈꯪꯗꯕꯗꯣ ꯑꯁ ꯑꯃꯨꯛ ꯇꯥꯃꯨꯗꯕ ꯍꯥꯏꯕꯁꯨ ꯌꯥꯝ ꯂꯨꯕꯅꯦ ꯋꯥꯕꯅꯦ
ꯀꯣꯛꯆꯤ ꯑꯃ ꯀꯛ ꯀꯛ ꯇꯧ ꯌꯥꯗ꯭ꯔꯣ ꯍꯩꯕꯨ ꯍꯩꯃꯟꯗꯔꯗꯤ
ꯑꯃ ꯈꯛꯅꯗ꯭ꯔꯦ ꯑꯦ ꯑꯗꯨꯗꯒꯤ ꯖꯠ ꯐꯥꯎ ꯈꯪꯗ꯭ꯔꯤꯕ ꯐꯥꯎꯗꯤ ꯑꯗꯨꯝ ꯆꯥꯕꯅꯤ ꯑꯗꯨꯒꯤ ꯑꯗꯨꯒꯤ ꯑꯉꯥꯡꯁꯤꯡꯅꯦ ꯑꯉꯥꯡꯁꯤꯡꯁꯦ ꯑꯩꯕꯨꯗꯤ ꯅꯨꯡꯗꯤ ꯅꯨꯡꯁꯤꯕꯅꯦꯕ ꯑꯗꯨꯕꯨ ꯃꯣꯏꯅ ꯃꯣꯏ ꯑꯌꯥꯝꯕꯅ ꯃꯣꯏ ꯃꯃꯥ ꯃꯄꯥꯗ ꯍꯥꯏꯁꯦ ꯃꯥꯁꯤ ꯌꯥꯝ ꯐꯗꯤ ꯐꯩ ꯅꯨꯡꯁꯤꯌ‌ꯦ ꯑꯗꯨꯕꯨ ꯐꯨꯒꯜꯂꯦ
ꯎꯝ
ꯑꯉꯥꯡꯁꯤꯡꯁꯦ ꯑꯩꯕꯨꯗꯤ ꯑꯗꯨꯝ ꯄꯥꯝꯗꯤ ꯄꯥꯝꯕꯅꯦ ꯐꯨꯔꯁꯨ
ꯑꯃꯨꯛꯀ ꯃꯩꯊꯥꯏ ꯃꯩꯊꯥꯏꯄꯤꯔꯒ ꯊꯦꯝꯕꯤꯕ ꯃꯥꯜꯂꯦ ꯅꯪ
ꯃꯤꯈꯥꯏꯁꯨ ꯄꯤꯕꯤꯗꯦ ꯃꯣꯏꯅ ꯑꯩ ꯃꯣꯏ ꯐꯨꯔꯦꯗꯅ ꯂꯥꯏꯔꯤꯛ ꯇꯥꯛꯏꯉꯥꯏꯗ ꯃꯣꯏ ꯐꯨꯔꯒ ꯀꯩꯅꯣ ꯇꯧꯋ ꯑꯩ ꯁꯥꯎꯕ ꯎꯔꯗꯤ ꯑꯩ ꯍꯌꯦꯡ ꯑꯃꯨꯛ ꯂꯥꯏꯔꯤꯛ ꯄꯥꯕ ꯂꯥꯛꯄꯗ ꯑꯆꯄꫭꯠ ꯄꯨꯔꯛꯀꯦꯀꯣ ꯃꯣꯏꯅ
ꯑ
ꯃꫭꯏꯅ ꯑꯃꯨꯛ ꯑꯩꯉꯣꯟꯗ ꯊꯦꯝꯃꯛꯄꯅꯦ ꯑꯩ ꯁꯥꯎꯔꯦ ꯂꯩꯔꯗꯤ ꯃꯣꯏꯅꯣ
ꯇꯥꯏꯗꯣ
ꯑꯩ ꯑꯆꯥꯄꯣꯠ ꯍꯌꯦꯡ ꯂꯥꯛꯕꯗꯣ ꯄꯨꯔꯛꯑꯒꯦꯀꯣ ꯑꯉꯥꯡꯁꯤꯡꯗꯣ ꯅꯨꯡꯁꯤꯕꯅꯦ
ꯃꯤꯃꯤꯒ ꯄꯨꯔꯛꯇ꯭ꯔꯣ ꯁꯤꯡꯖꯨ ꯆꯥꯎ ꯍꯥꯏꯅ ꯃꯤꯃꯤꯒ ꯄꯨꯔꯛꯇ꯭ꯔꯣ ꯋꯥꯏꯒꯨꯝꯕ
ꯑꯉꯥꯡꯁꯤꯡꯗꯤ ꯃꯣꯔꯣꯛ ꯌꯥꯝ ꯆꯥꯕ ꯍꯩꯇꯕꯅꯤꯅ ꯄꯨꯔꯛꯇꯦ ꯑꯗꯨꯕꯨꯗꯤ ꯃꯣꯏꯅ ꯆꯥꯒꯟꯕ ꯕꯤꯁꯀꯤꯠꯀꯨꯝꯕꯗꯣ ꯆ꯭ꯋꯤꯡꯒꯝꯒꯨꯝꯕ ꯄꯨꯔꯛꯑ
ꯁꯦꯟꯇꯔ ꯐ꯭ꯔꯦꯁ ꯀꯨꯝꯕ
ꯍꯣꯏ ꯑꯗꯨꯒꯨꯝꯕꯗꯣ ꯄꯨꯔꯛ ꯑꯩꯅ ꯑꯩ ꯆꯥꯅꯤꯡꯗꯦ ꯅꯣꯏ ꯆꯥꯔꯣ ꯍꯦꯛ ꯍꯦꯛ ꯍꯥꯏꯕ ꯃꯣꯏ ꯃꯃꯥ ꯃꯄꯥꯅ ꯑꯆꯥꯄꯣꯠ ꯂꯩꯕꯤꯌ‌‌ꯦ ꯍꯥꯏꯔꯗꯤ ꯃꯥꯒꯤꯁꯨ ꯂꯩꯕꯤꯌꯣ ꯇꯧꯔꯒꯅꯦ ꯃꯣꯏꯗꯣ
ꯈꯔ ꯈꯔ ꯐꯨꯕ ꯋꯥꯅꯕ ꯍꯥꯏꯔ
ꯎ ꯑꯗꯨꯁ ꯅꯠꯇꯦ
ꯎꯝ
ꯅꯍꯥꯟꯗꯣ ꯑꯩ ꯍꯧꯖꯤꯛꯇꯤ ꯂꯩꯗ꯭ꯔꯦꯕ ꯈꯨꯟꯗ ꯑꯗꯨꯒꯤ ꯑꯉꯥꯡ ꯑꯃꯗ ꯃꯥꯏ ꯃꯆꯦꯗ ꯍꯥꯏ ꯍꯥꯏ ꯑꯩꯁꯦ ꯑꯦ ꯕꯤ ꯊꯨꯅ ꯈꯪꯉꯤꯀꯣ ꯁꯤꯁꯦ ꯅꯨꯡꯗꯤ ꯅꯨꯡꯁꯤꯌꯦ ꯑꯩꯈꯣꯏꯆ‌ꯦ ꯑꯩ ꯑꯩ ꯃꯤꯡ ꯍꯥꯏꯔꯒ ꯃꯥꯅ ꯋꯥꯅ ꯑꯩꯕꯨ ꯐꯨ ꯐꯨꯔꯒ ꯇꯥꯛꯗꯤ ꯇꯥꯛꯄꯤꯕꯅꯤ ꯍꯥꯏ ꯍꯥꯏ
ꯑꯉꯥꯡꯁꯤꯡꯗꯨ
ꯍꯦꯛꯛꯇ ꯈꯪꯗꯕꯤꯗ ꯗ꯭ꯔꯝ ꯔꯣꯂꯤꯡ ꯇꯦꯁꯦ
ꯑꯉꯥꯡꯁꯤꯡꯁ‌ꯦ ꯖꯥꯠ ꯖꯥꯠꯅꯤ ꯃꯤꯅ ꯈꯟꯒꯗꯕ ꯋꯥꯁꯨ ꯍꯦꯛꯇ ꯍꯥꯏꯊꯣꯛꯄꯤꯅꯤ ꯑꯗꯨꯒꯤ ꯑꯉꯥꯡꯁꯤꯡ ꯃꯅꯥꯛꯇꯁꯨ ꯂꯩꯕ ꯅꯨꯡꯉꯥꯏ ꯀꯩꯏꯕ
ꯃꯣꯔꯅꯤꯡ ꯂꯧꯕ꯭ꯔꯣ ꯏꯚꯤꯅꯤꯡ ꯂꯧꯕ꯭ꯔꯣ
ꯑꯩꯒꯤꯗꯨꯔꯥ
ꯑ ꯏꯁꯟꯍꯧꯕꯔꫭ
ꯇ꯭ꯨꯏꯁꯟꯗꯤ ꯍꯧꯖꯤꯛꯇꯤ ꯂꯧꯗ꯭ꯔꯦꯗ ꯍꯥꯏꯗꯤ ꯑꯩꯈꯣꯏꯁꯤ ꯑꯉꯥꯡ ꯑꯅꯤ ꯂꯩꯃꯤꯟꯅꯕꯅꯤꯅꯀꯣ
ꯎꯝ ꯎꯝ
ꯃꯣꯏ ꯁ꯭ꯀꯨꯜ ꯆꯠꯅꯤꯡꯉꯥꯏ ꯁꯦꯝ ꯁꯥꯕ ꯆꯥꯛ ꯏꯟꯖꯥꯡ ꯊꯣꯡꯕ ꯂꯥꯏꯔꯤꯛ ꯇꯥꯛꯄ ꯇꯧꯕꯗꯤ ꯁꯪꯗ꯭ꯔꯦꯕ ꯑꯇꯩ ꯂꯧꯕꯗꯤ ꯑꯗꯨꯒꯤ ꯍꯧꯖꯤꯛꯕꯨꯨꯗꯤ ꯇꯧꯗ꯭ꯔꯦꯗꯣ
ꯑꯍꯟꯒꯤ ꯁꯦꯕꯥꯅꯦꯕ ꯇꯧꯕꯤꯔꯤꯁꯦ ꯅꯪꯅ ꯅꯪ ꯅꯪ ꯅꯅꯥꯥꯎꯁꯤꯡꯒꯤ
ꯍꯣꯏ ꯃꯃꯥ ꯃꯄꯥꯒꯤ ꯃꯅꯥꯛꯇ ꯂꯩꯗꯕꯅꯤ ꯃꯣꯏꯗꯤ ꯑꯩꯒꯤ ꯏꯅꯥꯛꯇꯅ ꯍꯦꯟꯅ ꯂꯩꯕꯅꯤ
ꯑꯩꯈꯣꯏꯆꯦ ꯍꯥꯏꯗꯤ ꯑꯩꯒ ꯄꯣꯛꯃꯤꯟꯅꯕꯅꯠꯇ‌ꯦ ꯑꯩꯈꯣꯏ ꯆꯦ ꯊꯣꯛꯄꯀꯣ ꯑꯩꯈꯣꯏ ꯃꯥꯕꯣꯛꯒꯤ ꯃꯆꯥꯒꯤ
ꯄꫭꯛꯃꯤꯟꯅꯕ ꯅꯠꯇꯕ ꯑꫭ
ꯎꯝ ꯑꯩꯈꯣꯏ ꯃꯕꯣꯛ ꯃꯆꯥꯅꯤ
ꯅꯪꯗꯤ ꯌꯨꯝꯗ ꯑꯗꯨꯝ ꯂꯩꯕ꯭ꯔꯣ ꯁꯤ ꯃꯃꯥ ꯕꯕꯥꯁꯤꯡꯒ ꯑꯗꯨꯝ ꯂꯩꯃꯤꯟꯅꯕ꯭ꯔꯣ
ꯑꯩꯈꯣꯏ ꯃꯥꯕꯥꯗꯤ ꯆꯤꯡꯗ ꯂꯩꯌꯦ ꯑꯩꯅ ꯇꯝꯄꯥꯛꯇ ꯑꯩꯈꯣꯏ ꯕꯣꯕꯣꯛꯒ ꯍꯧꯖꯤꯛ ꯑ ꯑꯩꯈꯣꯏꯁꯦ ꯃꯆꯥ ꯑꯅꯤꯗꯨ ꯏꯅꯥꯎꯅꯨꯄꯥ ꯑꯃꯒ ꯑꯩꯈꯣꯏ ꯂꯩꯕ
ꯑꯥ
ꯅꯪꯗꯤ